ꯑ ꯚꯥꯏ ꯀꯩꯗꯧꯕ ꯕꯤꯔꯝꯃꯤꯅꯣ
ꯀꯩꯁꯨ ꯊꯣꯏꯗꯣꯛꯄ ꯇꯧꯗꯦ ꯀꯩꯅꯣꯝ ꯇꯧꯔꯝꯕꯅꯤ
ꯑꯩ ꯐꯣꯟ ꯇꯧꯔꯛꯏꯁꯦ ꯍꯟꯗꯛꯇꯤ ꯏꯂꯦꯛꯁꯟꯁꯨꯨ ꯀꯨꯏꯗ꯭ꯔꯦꯗꯅ ꯀꯣꯕꯥꯥꯏ
ꯑꯥ
ꯑꯗꯣ ꯑꯈꯣꯏ ꯕꯥꯏꯀꯤ ꯍꯟꯗꯛꯀꯤ ꯏꯁꯇꯦꯟꯁꯦ ꯀꯃꯥꯏꯅ ꯂꯩꯕꯅꯣ ꯈꯣꯠꯄꯅꯣ ꯈꯪꯅꯤꯡꯗꯅ ꯍꯥꯏꯐꯦꯠ ꯍꯪꯉꯛꯏꯅꯤꯅꯦ
ꯑꯩꯒꯤꯗꯤ ꯃꯁꯥꯅ ꯃꯇꯤꯛ ꯆꯥꯔꯦ ꯈꯟꯕ ꯀꯩꯅꯣ ꯇꯧꯔꯦ ꯈꯟꯕꯗꯨꯗ ꯑꯗꯨꯝ ꯄꯤꯔꯅꯤ ꯍꯥꯏꯗꯤ ꯑꯩꯒꯤꯗꯤ ꯑꯩꯒꯤ ꯑꯣꯏꯅꯗꯤ ꯀꯩꯅꯣ ꯍꯥꯏꯗꯤ ꯕꯣꯠ ꯆꯦꯟꯕ ꯈꯣꯠꯄ ꯀꯩꯗꯧꯕ ꯈꯣꯠꯄ ꯀꯩꯝ ꯌꯥꯎꯖꯔꯣꯏ ꯃꯇꯤꯛ ꯆꯥꯕ ꯄꯩꯁꯥ ꯌꯦꯟꯒꯦꯔꯥ ꯌꯦꯟꯂꯣꯏꯔ ꯃꯇꯤꯛ ꯆꯥꯕ ꯀꯩꯅꯣ ꯇꯧꯕ ꯍꯥꯏꯗꯤ ꯌꯨꯠꯁꯤꯡꯒꯤ ꯈꯜꯂꯛꯀꯗꯕ ꯑꯗꯨꯗꯒꯤ ꯀꯔꯞꯁꯟ ꯌꯥꯎꯔꯣꯏꯗꯕ
ꯃꯥꯅꯤꯅꯦ ꯚꯥꯏ ꯈꯤꯇꯪ ꯑꯈꯣꯏꯒꯨꯝꯕ ꯍꯥꯏꯗꯤ ꯑꯈꯣꯏꯅ ꯈꯤꯇꯪ ꯈꯟꯗꯣꯛꯇ꯭ꯔꯒꯗꯤꯀꯣ ꯁꯦꯝꯗꯣꯛꯄꯤꯅꯕ ꯂꯩꯔꯔꯣꯏꯅꯦ ꯑꯈꯣꯏꯅ ꯇꯧꯗꯗꯤ ꯀꯅꯥꯅ ꯇꯧꯅꯤ
ꯍꯣꯏ ꯑꯗꯨꯅꯤ ꯍꯥꯏꯗꯤ ꯆꯍꯤ ꯃꯉꯥ ꯍꯥꯏꯁꯦ ꯁꯥꯡꯒ꯭ꯔꯕ ꯇꯝꯅꯦꯕꯀꯣ ꯑꯗꯨꯗ ꯍꯥꯏꯗꯤ ꯃꯇꯤꯛ ꯃꯇꯤꯡ ꯊꯣꯛꯄ ꯀꯩꯅꯣꯒꯤ ꯄ꯭ꯔꯖꯥ ꯃꯌꯥꯝꯒꯤ ꯁꯦꯕꯥ ꯇꯧꯔꯛ ꯀꯗꯧꯕ ꯑ ꯑꯗꯨꯒꯨꯝꯕ ꯑꯃ ꯈꯜꯍꯧꯗ꯭ꯔꯒꯗꯤ ꯍꯥꯏꯗꯤ ꯆꯥꯎꯈꯠꯄ ꯉꯝꯃꯣꯏꯗꯣꯏꯅꯦꯕꯀꯣ ꯀꯦꯟꯗ꯭ꯔꯁꯦ
ꯎꯝ ꯑꯈꯣꯏꯒꯤ ꯀꯦꯟꯗ꯭ꯔꯁꯤꯁꯨ ꯄꯪꯗꯤ ꯄꯪꯉꯤꯗꯣ ꯕꯣꯠ ꯃꯌꯥꯒꯤ ꯎꯠ ꯆꯥꯏꯕꯗꯗꯤ ꯕꯣꯠ ꯃꯌꯥꯁꯤꯗ ꯆꯥꯏꯔꯛꯄ ꯎꯠꯁꯤꯗꯅꯤꯁꯦ ꯃꯌꯥꯝꯁꯤꯅ ꯄꯨ ꯄꯨ ꯄꯨ ꯀꯦꯟꯅꯔꯅꯤꯁꯦ
ꯎꯝ ꯎꯝ
ꯚꯣꯠ ꯂꯣꯏꯔꯒ ꯃꯁꯛ ꯎ ꯐꯪꯗꯕ ꯑꯦꯝ ꯑꯦꯜ ꯑꯦ ꯀꯣꯡꯒꯥꯏ ꯑꯝꯅꯤꯗꯣ ꯂꯩꯔꯤꯖꯦ
ꯑꯗꯨꯗꯨꯒꯨꯝꯕꯗꯨ ꯊꯣꯛꯇꯅꯕ ꯑꯈꯣꯏ ꯌꯨꯠ ꯁꯤꯡꯖꯤꯅ ꯈꯔ ꯀꯩꯅꯣ ꯇꯧꯕ ꯈꯪꯕ ꯍꯩꯕ ꯍꯥꯏꯗꯤ ꯑꯈꯣꯏ ꯌꯥꯝ ꯈꯪꯉꯤ ꯍꯩ ꯍꯥꯏꯕꯒꯤ ꯋꯥ
ꯎꯝ ꯃꯥꯅꯦ ꯃꯥꯅꯦ
ꯑꯩꯈꯣꯏꯅ ꯊꯦꯡꯅꯔꯨꯕ ꯎꯔꯨꯕꯁꯤꯡꯁꯦ ꯍꯣꯏ ꯑꯍꯟꯈꯩꯕꯨꯗꯤ ꯀꯩꯅꯣ ꯇꯧꯔ ꯇꯧꯖꯈ꯭ꯔꯁꯨꯀꯣ ꯃꯣꯏꯕꯨꯗꯤ ꯈꯪꯖꯗꯗꯗꯅ ꯀꯩꯅꯣ ꯇꯧꯖꯗꯗꯅ ꯇꯧꯔꯒꯁꯨ ꯑꯩꯈꯣꯏ ꯂꯥꯏꯔꯤꯛ ꯂꯥꯏꯁꯨ ꯇꯝꯃꯕ ꯈꯪꯕ ꯍꯩꯔꯕ ꯈꯤꯇꯪ ꯂꯥꯏꯔꯤꯛ ꯂꯥꯏꯁꯨ ꯃꯉꯥꯟ ꯐꯪꯉꯕ ꯑꯩꯈꯣꯏꯅꯀꯣ ꯁꯦꯝꯗꯣꯛꯇ꯭ꯔꯒꯗꯤ ꯀꯅꯥꯅ ꯁꯦꯝ ꯇꯣꯛꯕꯅꯤ ꯑꯗꯨꯅ
ꯃꯥꯅꯤ ꯃꯥꯅꯤ ꯃꯣꯏ ꯑꯍꯟꯈꯩꯁꯤꯗꯨꯁꯨ ꯚꯥꯏ ꯑꯩꯈꯣꯏꯅ ꯒ꯭ꯌꯥꯟ ꯇꯥꯍꯟꯒꯗꯕꯅꯤ ꯑꯩꯈꯣꯏꯅ ꯁꯤ ꯇꯧꯁꯤ ꯁꯤ ꯇꯧꯁꯤ ꯍꯥꯏꯔꯒ ꯃꯣꯏꯒꯤ ꯈꯪꯗꯕꯗꯨꯁꯨ ꯑꯩꯈꯣꯏꯅ ꯇꯥꯛꯄꯤꯒꯗꯕꯅꯤ ꯅꯠꯇ꯭ꯔ ꯚꯥꯏ
ꯎꯝ ꯍꯣꯏ ꯃꯣꯏꯗꯤ ꯀꯩꯁꯨ ꯈꯪꯖꯕ ꯄꯣꯠ ꯅꯠꯇꯦꯕ ꯉꯥꯡꯉꯤꯕ ꯁꯛꯏꯕ ꯈꯔꯗꯨꯗ ꯊꯥꯖꯔꯛ ꯍꯣꯏ ꯍꯣꯏ ꯑꯗꯨꯅ ꯆꯠꯦ
ꯍꯝ ꯍ
ꯑꯝ ꯍꯥꯏꯗꯤ ꯑꯩꯗꯤ ꯚꯣꯠꯀꯤ ꯄꯩꯁꯥ ꯌꯦꯟꯕ ꯈꯣꯠꯄ ꯇꯧꯔꯛꯑꯕ ꯀꯦꯟꯗꯤꯗꯠ ꯀꯦꯟꯗꯤꯗꯦꯠꯇꯣ ꯑꯗꯨꯃ ꯁꯨꯡꯊꯥ ꯊꯥꯗꯔꯔꯣꯏ ꯑꯗꯨꯏ ꯚꯣꯠꯇ ꯄꯩꯁꯥ ꯌꯦꯡꯕ ꯀꯦꯟꯗꯤꯗꯦꯠꯇꯨꯅ ꯀꯩ ꯑꯐꯕ ꯇꯧꯔꯛꯀꯗꯣꯏꯅꯣ
ꯗ ꯕ ꯄꯁꯥꯏꯣ ꯀꯗꯤꯁꯤ ꯂꯩ ꯂꯩ ꯆ꯭ꯔꯕꯅꯤ
ꯑꯗꯨ ꯑꯩꯗꯤ ꯌꯦꯡꯕꯨ ꯌꯦꯜꯂꯛꯑꯗꯤ ꯑꯃ ꯑꯣꯏꯖꯣꯏꯅꯣ ꯃꯣꯏꯅ ꯀꯥꯏ ꯊ ꯔꯣꯏꯕ ꯍꯥꯏꯗꯤ ꯃꯣꯏꯅ ꯕꯣꯠꯇ ꯄꯩꯁꯥ ꯌꯦꯟꯊꯣꯔꯛꯑꯅꯤ ꯄꯩꯁꯥ ꯌꯦꯜꯂꯤꯕ ꯄꯩꯁꯥꯗꯨ ꯑꯃꯨꯛ ꯃꯣꯏ ꯀꯥ
ꯁꯣꯝꯗꯗꯤ ꯁꯦꯝꯃꯛꯑꯔꯣꯏ
ꯎꯝ ꯈꯪꯗ꯭ꯔꯦ ꯚꯥꯏ ꯂꯩꯕꯥꯛꯁꯦ ꯊꯕꯛ ꯐꯪꯗꯕꯒꯤ ꯆꯥꯡ ꯌꯥꯝ ꯍꯦꯜꯂꯦꯜꯂꯤ
ꯍꯥꯏꯗꯤ ꯑꯏꯝꯄ ꯁꯤꯁꯤꯡꯒꯥꯕꯂꯤꯗ ꯔ
ꯎꯝ ꯁꯤ ꯃꯣꯏꯅ ꯁꯣꯏꯕꯒꯤꯅꯦꯕ ꯚꯥꯏ ꯃꯣꯏꯅ ꯁꯣꯏꯕ ꯍꯥꯏꯁꯦ ꯑꯩꯈꯣꯏꯅ ꯁꯣꯏꯔꯨꯕꯒꯤꯅꯦꯕ
ꯎꯝ ꯃꯣꯏ ꯁꯣꯏꯕ ꯍꯥꯏꯁꯦ ꯑꯩꯈꯣꯏ ꯑꯩꯈꯣꯏ ꯍꯥꯟꯅ ꯁꯣꯏꯔꯤꯅꯦꯕ
ꯎꯝ ꯑꯩꯈꯣꯏ ꯍꯥꯟꯅ ꯅꯍꯥꯛꯀꯤ ꯄꯩꯁꯥ ꯈꯔꯗꯣ ꯄꯥꯝꯃꯨꯕꯒꯤ ꯑꯩꯈꯣꯏꯅ ꯁꯣꯏꯕꯅꯦꯕ
ꯎꯝ ꯑꯗꯨ ꯍꯥꯏꯗꯤ
ꯍꯟꯗꯛꯀꯤ ꯕꯣꯠꯁꯤꯗꯤ ꯚꯥꯏ ꯑꯩꯈꯣꯏ ꯃꯌꯥꯝ ꯍꯧ ꯍꯧ ꯇꯧꯗꯅ ꯎꯝ ꯍꯟꯗꯛꯀꯤ ꯄꯣꯠꯁꯤꯗꯤꯀꯣ ꯑꯩꯈꯣꯏ ꯃꯌꯥꯝ ꯍꯧꯍꯗꯧꯕꯗꯅ ꯌꯥꯝ ꯐꯤꯌꯔ ꯑꯣꯏꯅ ꯍꯥꯏꯗꯤ ꯌꯥꯝ ꯅꯤꯌꯣꯝ ꯆꯨꯝꯅ ꯊꯥꯗꯍꯟꯒꯗꯕꯅꯤꯀꯣ ꯚꯥꯏ
ꯍꯣꯏ ꯑꯗꯣ
ꯑꯇꯩ ꯃꯄꯥꯒꯤ ꯂꯥꯝꯕ ꯐꯪꯗꯗ ꯑꯩꯈꯣꯏ ꯑꯩꯈꯣꯏꯅ ꯉꯝꯖꯕ ꯑꯩꯈꯣꯏꯒꯤ ꯍꯣꯝ ꯄꯣꯂꯤꯡ ꯑꯩꯈꯣꯏꯒꯤ ꯑꯩꯈꯣꯏ ꯑꯩꯈꯣꯏ ꯄꯣꯂꯤꯡ ꯇꯧꯕ ꯃꯐꯝꯗꯨꯗꯗꯤ ꯌꯥꯝ ꯐꯤꯌꯔ ꯑꯣꯏꯅ ꯅꯤꯌꯣꯝ ꯆꯨꯝꯅ ꯇꯧꯖꯩꯕ
ꯑ ꯍꯥꯏꯗꯤ ꯑꯩꯈꯣꯏ ꯑꯩꯈꯣꯏꯒꯤ ꯏꯃꯨꯡ ꯃꯅꯨꯡ ꯍꯥꯟꯅ ꯁꯦꯝꯗꯣꯛꯄꯕꯨ ꯃꯊꯧ ꯇꯥꯏꯌꯦꯕ ꯚꯥꯏ ꯀꯩꯅꯣꯁꯦ ꯁꯦꯝꯒꯦ ꯍꯥꯏꯔꯒꯗꯤ ꯑꯈꯣꯏ ꯑꯈꯣꯏ ꯍꯥꯟꯅ ꯆꯨꯝꯊꯣꯛꯄꯃ
ꯃꯥꯅꯦ ꯃꯥꯅꯦ ꯚꯥꯏ ꯍꯥꯏꯅꯕ ꯑꯃ ꯂꯩꯕꯗꯣ ꯑ ꯌꯨꯝꯒꯤ ꯆꯐꯨꯅ ꯃꯤꯔꯥꯡ ꯊꯥꯔꯒ ꯃꯤꯔꯥꯡ ꯊꯥꯡꯉꯒ ꯂꯩꯀꯥꯏꯒꯤ ꯃꯤꯒꯤ ꯐꯅꯕ ꯇꯧꯕ ꯍꯧꯅꯗꯦꯅ ꯑꯃ ꯍꯥꯏꯅꯕꯗꯣ ꯚꯥꯏ ꯑꯩꯒꯤ ꯌꯨꯝ ꯌꯨꯝ ꯍꯥꯟꯅ ꯁꯦꯝꯗꯣꯛ ꯀꯗꯝꯅꯦꯕ
ꯑꯃꯁꯨ ꯂꯩꯗꯥꯏꯅꯦ ꯏꯁꯨꯃꯥꯡ ꯁꯤꯠꯇꯅ ꯃꯤ ꯁꯨꯃꯥꯡ ꯁꯤꯠꯂꯨꯕ ꯌꯥꯕ ꯅꯠꯇꯦ ꯀꯥꯏ ꯍꯥꯏꯗꯤ ꯊꯥꯏꯅꯒꯤ ꯄꯥꯎꯔꯧꯁꯦ ꯍꯥꯏꯗꯤ ꯃꯒꯨꯟ ꯂꯩꯔ ꯂꯩꯔꯕ ꯃꯔꯧ ꯂꯩꯔ ꯔ ꯂꯩꯔꯕ ꯌꯥꯝ ꯂꯩꯕ ꯖꯥꯠꯅꯤꯗ
ꯑ
ꯑꯥꯊ꯭ꯔ ꯆꯦꯜꯂ ꯆꯦꯜꯂꯕꯀꯣ
ꯎꯝ
ꯀꯩꯗꯧꯔꯝꯃꯤꯅꯣ ꯅꯪꯕꯣ
ꯈꯪꯗꯦ ꯚꯥꯏ ꯕꯥꯏ ꯑꯦꯅꯤ ꯃꯤꯟꯁ ꯍꯟꯗꯛꯇꯤ ꯌꯥꯝ ꯐꯤꯌꯔ ꯑꯣꯏꯅ ꯇꯧꯗꯕ ꯌꯥꯗꯕ ꯅꯤꯌꯣꯝ ꯈꯔ ꯆꯨꯝꯗ꯭ꯔꯒꯗꯤ ꯌꯥꯗ꯭ꯔꯦꯅꯦ ꯚꯥꯏ
ꯑꯁ ꯈꯪꯗꯦ ꯇꯧꯔꯤꯁꯦ ꯚꯣꯠ ꯃꯌꯥ ꯅꯛꯁꯜꯂꯛꯑꯕꯅꯤꯅꯀꯣ ꯏꯔꯥꯡ ꯐꯂꯥꯡ ꯇꯧꯅꯔꯛ ꯀꯗꯣꯏꯅꯤ ꯍꯥꯏꯗꯤ
ꯁꯤꯗꯒꯤ ꯚꯥꯏ ꯑꯦꯖꯦꯟ ꯃꯁꯦꯟ ꯈꯠꯅꯕ ꯑꯃꯨꯛ ꯇꯧꯅꯔꯛꯈꯤꯅꯤꯗꯣ
ꯎꯝ ꯇꯧꯔꯛꯈꯤꯗꯣꯏꯅꯤ ꯇꯧꯔꯛꯈꯤꯗꯣꯏꯅꯤ ꯚꯥꯏ ꯑꯗꯨꯒꯨꯝꯕ ꯀꯩꯒꯨꯝꯕ ꯀꯔꯤꯝ ꯌꯥꯎꯔꯣꯏꯁꯤ ꯀꯣ
ꯌꯥꯎꯔꯣꯏ ꯌꯥꯎꯔꯣꯏ ꯚꯥꯏ ꯃꯣꯏ ꯂꯩꯀꯥꯏꯁꯤꯗꯕꯨ ꯂꯩꯀꯥꯏ ꯃꯆꯥ ꯑꯃꯈꯛꯁꯤꯗꯕꯨ ꯚꯥꯏ ꯃꯁꯨꯝ ꯃꯔꯤ ꯃꯉꯥ ꯊꯣꯛꯀꯦ ꯈꯠꯅꯔꯛꯀꯗꯣꯏꯅꯤ ꯚꯥꯏ
ꯎꯝ ꯑꯃꯨꯛ ꯅꯨꯡꯁꯤꯅꯔꯣꯏꯗꯣꯏꯅꯤꯅꯦ ꯚꯥꯏ
ꯎꯝ
ꯇꯟꯕꯨ ꯇꯜꯂꯦꯗ
ꯑꯗꯣ ꯃꯁꯤ ꯂꯩꯀꯥꯏꯒꯤ ꯀ꯭ꯂꯕꯀꯨꯝꯕ ꯑꯃꯗ ꯍꯥꯟꯅ ꯑꯦꯄ꯭ꯂꯤꯀꯦꯁꯟ ꯑꯃ ꯏꯍꯧꯔꯒꯀꯣ ꯃꯁꯤ ꯋꯥꯔꯅꯤꯡ ꯄꯤꯊꯣꯛꯍꯧꯕꯅ ꯐꯕ꯭ꯔꯥꯅ ꯈꯜꯂ ꯃꯩꯔꯥ ꯄꯥꯏꯕꯤꯒꯨꯝꯕ ꯀ꯭ꯂꯕꯀꯨꯝꯕꯅ ꯈꯔ ꯔꯦꯁꯄꯣꯟꯁꯤꯕꯤꯂꯤꯇꯤ ꯂꯧꯍꯟꯕ ꯚꯥꯏ
ꯑꯗꯣ ꯀꯩꯅꯣ ꯑꯈꯣꯏ ꯀꯩꯅꯣꯁꯨ ꯇꯧꯔꯦ ꯀꯩꯅꯣꯒꯤ ꯀꯝꯄꯨꯇꯔ ꯀ꯭ꯂꯥꯁ ꯀꯨꯝꯕ ꯑꯃ ꯆꯠꯊꯣꯛꯁꯤꯔꯣ
ꯀꯝꯄ꯭ꯌꯨꯇꯔ ꯀ꯭ꯂꯥꯁ ꯆꯠꯄ ꯌꯥꯏ ꯅꯪ ꯑꯝꯐꯥꯎ ꯆꯠꯇ꯭ꯔꯤꯕ
ꯑꯩ ꯑꯝꯇ ꯆꯇ꯭ꯔꯤ
ꯑꯩꯗꯤ ꯊ꯭ꯔꯤ ꯃꯟ ꯀꯣꯔꯁꯇꯨꯗꯤ ꯆꯠꯂꯦ ꯚꯥꯏ ꯑꯗꯨꯒ ꯊ꯭ꯔꯤ ꯃꯟ ꯈꯛꯇꯅꯤ ꯑꯩꯁꯨ ꯆꯠꯄꯗꯣ ꯌꯥꯝ ꯀꯟꯅ ꯏꯐꯦꯛꯇꯤꯞ ꯑꯣꯏꯕꯗꯤ ꯑꯣꯏꯗꯦ ꯊ꯭ꯔꯤ ꯃꯟꯁꯁꯦ ꯁꯤꯛꯁ ꯃꯟꯗꯨꯅ ꯐꯕ꯭ꯔꯥꯅ ꯈꯜꯂꯦ ꯃꯌꯥꯝꯅꯗꯤ ꯋꯥꯟ ꯏꯔꯒ ꯍꯥꯏ
ꯑꯩꯁꯨ ꯀꯝꯄ꯭ꯌꯨꯇꯔ ꯀ꯭ꯂꯥꯁꯇꯨꯒ ꯏꯁꯄꯣꯀꯟ
ꯊꯟ ꯆꯠꯄꯗꯤ ꯑꯃꯨꯛ ꯇꯟꯕꯀꯣ
ꯎꯝ ꯀꯩꯅꯣꯗꯣ ꯀꯝꯄ꯭ꯌꯨꯇꯔ ꯀ꯭ꯂꯥꯁꯇꯣ ꯇꯣꯀꯟꯗ ꯑꯣꯏꯔꯁꯨ ꯍꯥꯏꯗꯤ ꯋꯥꯟ ꯌꯤꯌꯥꯔꯒꯨꯝꯕ ꯇꯧꯔꯛꯑꯗꯤ ꯑꯗꯨꯅꯦ ꯚꯥꯏ ꯅꯪ ꯏꯟꯇꯔꯟ ꯄꯨꯍꯜꯂꯦ ꯏꯟꯇꯔꯟ ꯊꯥ ꯑꯅꯤ ꯑꯍꯨꯝ ꯏꯟꯇꯔꯟ ꯄꯨꯔꯒ ꯏꯟꯇꯔꯟ ꯁꯥꯔꯇꯤꯐꯤꯀꯦꯠꯀꯁꯨ ꯌꯥꯝ ꯄꯤꯌꯦ ꯏꯟꯇꯔꯟ ꯄꯨꯔꯗꯤ ꯅꯪ ꯄꯩꯁꯥꯁꯨ ꯑꯃꯨꯛ ꯈꯔ ꯈꯔ ꯈꯒ ꯐꯪꯉꯤꯅ ꯍꯥꯏꯗꯤ ꯊꯥ ꯑꯝꯗ ꯂꯤꯁꯤꯡ ꯑꯍꯨꯝ ꯐꯪꯕ ꯃꯔꯤ ꯐꯪꯕ ꯑꯗꯨꯃꯥꯏꯅ ꯐꯪꯉꯤ ꯏꯟꯇꯟ ꯄꯨꯔꯛꯑꯗꯤ
ꯎꯝ ꯍꯥꯏꯗꯤ ꯀꯩꯅꯣꯗꯨꯕꯨ ꯁꯥꯔꯇꯤꯐꯤꯀꯦꯠꯇꯨꯇꯪ ꯄꯥꯏꯍꯧꯔꯗꯤ
ꯎꯝ ꯊꯖꯗ ꯊ ꯍꯥꯏꯗꯤ ꯎꯝ ꯏꯟꯇꯔꯟꯒꯤ ꯁꯥꯔꯇꯤꯐꯤꯀꯦꯠꯁꯦ ꯌꯥꯝ ꯀꯥꯟꯅꯩ ꯍꯥꯏꯅꯔꯤꯑꯕ ꯍꯥꯏꯗꯤ ꯅꯪ ꯑꯦꯛꯁꯄꯤꯔꯤꯌꯦꯦꯟꯁ ꯂꯩꯔꯦ ꯑꯗꯣ ꯈꯪꯕꯒꯤ ꯍꯌꯦꯡ ꯖꯣꯕꯀꯨꯝ ꯃꯔꯨꯑꯣ ꯑꯣꯏꯅ ꯄ꯭ꯔꯥꯏꯚꯦꯠ ꯖꯣꯕꯀꯨꯝꯕꯗꯗꯤ ꯏꯟꯇꯔꯟ ꯁꯥꯔꯇꯤꯐꯤꯀꯦꯠꯁꯦ ꯌꯥꯝꯅ ꯀꯥꯏꯅꯣ ꯍꯪꯉꯦ ꯍꯥꯏꯌꯦ
ꯑꯗꯨꯅꯦ ꯍꯥꯏꯗꯤ ꯑꯗꯨꯒꯨꯝꯕ ꯑꯃ ꯆꯠꯊꯣꯛꯁꯤꯔꯥꯅ ꯈꯜꯂꯤꯕ ꯏꯊꯟꯗ ꯆꯠꯄꯗꯤ ꯑꯃꯨꯛ ꯇꯗꯕꯩꯦ ꯑꯗꯨꯒꯤ ꯆꯠꯃꯤꯟꯅꯕ ꯌꯥꯕ ꯃꯤ ꯊꯤꯔꯛꯏꯅꯤ
ꯑꯩꯁꯨ ꯊ꯭ꯔꯤ ꯃꯟꯁꯦ ꯑꯩꯁꯨ ꯂꯣꯏꯈꯤꯕ ꯀꯨꯏꯔꯦꯗꯅ ꯊ꯭ꯔꯤ ꯃꯟ ꯇꯧꯕꯩ ꯀꯨꯏꯔꯦꯕ ꯆꯍꯤꯔꯣꯝꯗ ꯐꯥꯖꯤꯜꯂꯛꯑꯦꯕ ꯑꯩꯁꯨ ꯃꯇꯝ ꯁꯪꯅꯗꯗꯅ ꯃꯠ ꯍꯥꯏꯗꯤ ꯃꯇꯝꯗꯨꯗꯗꯤ ꯀꯣꯂꯦꯖꯁꯨ ꯀꯥꯕ ꯑꯗꯩꯗꯤ ꯑꯗꯨꯁꯨ ꯆꯠꯁꯜꯂꯛꯄ ꯑꯗꯩꯗꯤ ꯁꯣꯝꯗ ꯑꯩ ꯀꯣ ꯇꯣꯉꯥꯟꯕ ꯀꯣꯆꯤꯡ ꯑꯃꯨ ꯆꯠꯄ ꯑꯗꯨ ꯄꯥꯉꯝ ꯕꯒꯤꯗꯨ ꯂꯦꯞꯈꯤꯕꯅꯦꯕ ꯂꯩ ꯁꯁꯃꯟꯗꯤꯕꯣꯀꯤ ꯂꯣꯏꯁꯟꯖꯔꯅ ꯖꯤꯆ ꯁꯤꯛꯁ ꯃꯟꯗꯨꯅ ꯗꯤ ꯁꯤ ꯑꯦ ꯀꯧꯕꯅꯦꯕ ꯑꯗꯨꯒ ꯊ꯭ꯔꯤ ꯃꯟ ꯗꯅ ꯇ꯭ꯔꯤꯄꯜ ꯁꯤ ꯀꯧꯕꯅꯦꯕ ꯑꯗꯨ ꯗꯤ ꯁꯤ ꯑꯦꯗꯣ ꯂꯣꯏꯁꯟꯁꯤꯔꯅ ꯈꯜꯂꯤꯕ ꯅꯪ ꯗꯤ ꯁꯤ ꯑꯦꯒ ꯇꯧꯔꯛꯑꯗꯤ ꯀꯩꯅꯣ ꯇꯧꯔꯅꯤꯗ ꯍꯥꯏꯗꯤ ꯄ꯭ꯔꯣꯒꯥ꯭ꯔꯥꯃꯤꯡ ꯈꯔ ꯌꯥꯎꯔꯅꯤ ꯑꯗꯩꯗꯤ ꯐꯣꯇꯣ ꯏꯗꯤꯇꯤꯡ ꯈꯔ ꯍꯥꯎ ꯌꯥꯎꯔꯅꯤ ꯑ ꯑꯝ ꯀꯥꯟꯅ ꯅꯤꯗꯕꯥ ꯑꯗꯨ ꯃꯣꯏꯁꯤ ꯀꯥꯏ ꯑꯃ ꯑꯃ ꯀꯩ ꯂꯝ ꯀꯩꯣ ꯑꯃ ꯀꯩꯀꯩ ꯀꯩ ꯀꯩ ꯀꯩꯅꯣ ꯍꯥꯏꯕꯗ ꯍꯥꯏꯗꯤ ꯁꯤꯖꯤꯟꯅꯗ꯭ꯔꯗꯤ ꯀꯥꯎꯏꯦꯗꯣ ꯍꯥꯏꯗꯤ
ꯕꯤꯗꯌꯥ ꯂꯝꯝꯁꯤ
ꯒꯦꯍꯩꯕ ꯑꯣ ꯍꯣꯏ ꯄꯥꯏꯔꯤꯈꯩꯗꯤ ꯍꯩꯕ ꯄꯥꯏꯗ꯭ꯔꯒꯅ ꯑꯩꯁꯨ ꯊꯥꯗꯣꯛꯈꯤꯕ ꯀꯨꯏꯔꯕꯅꯤꯅ ꯍꯩꯇ꯭ꯔꯦꯅꯦ ꯍꯥꯟꯅ ꯐꯅꯌꯥꯝ ꯍꯩꯔꯝꯃꯕꯅꯦ
ꯗꯤ ꯄ꯭ꯔꯦꯛꯇꯤꯁ ꯑꯃ ꯆꯪꯉꯦ ꯍꯥꯏꯕ
ꯍꯣꯏ ꯀꯩꯅꯣ ꯈꯤꯇꯪ ꯄ꯭ꯔꯦꯝꯃꯦꯛꯇꯤꯛ ꯑꯣꯏꯗ꯭ꯔꯒꯗꯤ
ꯑꯗꯨꯒ ꯏꯁꯄꯣꯀꯟꯗꯣ ꯑꯗꯨꯗꯣ ꯑꯝꯁꯨ ꯆꯠꯊꯣꯛꯁꯦ ꯍꯦ ꯗꯤ ꯁꯨꯝ ꯑꯩꯈꯣꯏ ꯀꯩꯅꯣ ꯊꯦꯡꯅ ꯈꯣꯠꯅ ꯃꯤ ꯊꯦꯡꯅꯕ ꯈꯣꯠꯅꯕꯗ ꯉꯥꯡꯕ ꯁꯛꯄ ꯉꯝꯅꯕꯗꯣ
ꯎꯝ
ꯑꯗꯨꯖꯣ ꯑꯃꯥ ꯆꯠ ꯊꯣꯛꯁꯦ ꯍꯥꯏꯗꯤ ꯑꯗꯨ ꯆꯠꯂꯨꯕ ꯍꯥꯏꯁꯦ ꯀꯩꯁꯨ ꯂꯦꯝꯅꯗꯤ ꯃꯥꯡꯉꯣꯏꯕ ꯑꯔꯦꯝꯕ ꯄꯣꯠ ꯅꯠꯇꯕꯅꯤꯅ ꯪꯈꯤꯇꯪꯗ ꯑꯣꯏꯁꯨ ꯃꯤꯠ ꯃꯥꯏ ꯁꯤ ꯍꯤꯡꯕꯗꯇꯪ ꯑꯣꯏꯔꯁꯨ ꯀꯥꯟꯅꯗꯣꯏꯅꯦꯕ
ꯃꯥꯅꯦ ꯃꯥꯅꯦ ꯃꯥ ꯂꯦꯡꯒꯨꯏꯁꯇꯤꯛ ꯌꯥꯝ ꯕꯦꯂꯨꯅꯤ ꯕꯦꯂꯨꯅꯤ
ꯑꯝ ꯍꯥꯏꯗꯤ ꯂꯝ ꯑꯝꯇ ꯆꯊꯣꯛꯑꯦ ꯂꯦꯡꯒ꯭ꯋꯦꯁ ꯈꯪꯗꯕꯁꯦ ꯂꯣꯟ ꯊꯣꯛꯇꯕꯒ ꯆꯞ ꯃꯥꯟꯅꯗꯣꯏꯅꯤ ꯚꯥꯏ
ꯃꯥꯅꯦ
ꯀꯔꯤꯝ ꯈꯪꯉꯣꯏꯗꯣꯏꯅꯤ ꯃꯣꯏꯅ ꯉꯥꯡ ꯀꯔꯤꯅꯣ ꯑꯦ ꯚꯩ ꯅꯥꯄꯪꯕꯒꯁꯨ ꯆꯞ ꯃꯥꯟꯅꯗꯦ ꯄꯨꯡ ꯈꯪꯉꯣꯏꯗꯣꯏꯅꯤ ꯑꯗꯨꯗꯨꯅ ꯏꯁꯄꯣꯀꯟ ꯍꯥꯏꯗꯤ ꯃꯤꯠ ꯃꯥꯏ
ꯁ꯭ꯄꯣꯀꯟꯗꯣ ꯑꯁꯤꯒꯤ ꯑꯩꯅ ꯇꯧꯔꯛꯄ ꯃꯐꯝꯗꯨꯗ ꯚꯥꯏ ꯂꯣꯏ ꯃꯔꯁ ꯇꯧꯕꯅꯦ ꯍꯥꯏꯗꯤ ꯏꯁꯄꯣꯀꯟꯁꯨ ꯏꯁꯄꯣꯀꯟ ꯏꯪꯂꯤꯁꯁꯨ ꯇꯧꯕ ꯑꯗꯒꯤ ꯀꯝꯄ꯭ꯌꯨꯇꯔ ꯀ꯭ꯂꯥꯁꯁꯨ ꯇꯧꯕ ꯍꯥꯏꯗꯤ ꯏꯁꯄꯣꯀꯟ ꯏꯪꯂꯤꯁꯅ ꯁꯦꯀꯦꯟ ꯐ꯭ꯂꯣꯔꯗ ꯇꯧꯔ ꯀꯝꯄ꯭ꯌꯨꯇꯔ ꯀ꯭ꯂꯥꯁꯅ ꯐꯥꯔꯁ ꯐ꯭ꯂꯣꯔꯗ ꯇꯧꯕ ꯑꯗꯨꯗ ꯍꯥꯏꯐꯦꯠ ꯍꯪꯉꯒ ꯑꯩ ꯍꯥꯟꯅ ꯑꯩꯗꯤ ꯀꯩꯅꯣ ꯍꯥꯟꯅ ꯇꯝꯃꯛꯄꯅꯤꯅ ꯗꯤꯁꯀꯥꯎꯟ ꯐꯪꯅꯤ ꯚꯥꯏ ꯏꯕꯥꯅꯤ ꯆꯪꯕꯗ
ꯍꯣꯏꯅꯦ ꯑꯗꯨꯃꯥꯏꯅ ꯇꯧꯔꯒ ꯑꯗ ꯇꯧꯁꯤꯅꯦ ꯑꯩꯁꯨ ꯏꯁꯄꯣꯀꯟꯁꯦ ꯇꯝꯅꯤꯡ ꯇꯝꯅꯤꯡ ꯂꯩꯔꯝꯃꯤꯅꯦꯕ